ꯍꯜꯂꯣ
ꯇꯥꯕ꯭ꯔꯣ
ꯇꯥꯏꯌꯦꯦ ꯋꯥ ꯌꯥꯝ ꯅꯨꯡꯉꯥꯏꯇꯦ ꯑꯗꯨꯒ ꯏꯁꯄꯤꯀꯔꯁꯨ ꯌꯥꯝ ꯇꯧꯄꯤꯦꯅꯤ
ꯃꯤ ꯑꯇꯣꯞꯄꯒꯤꯗꯤ ꯌꯥꯝ ꯍꯧꯋꯦ ꯎꯝ ꯈꯔ ꯀꯩꯅꯣ ꯇꯧꯋꯣ ꯂꯥꯞꯊꯣꯛꯑꯒ ꯉꯥꯡꯉꯣ ꯈꯔ
ꯂꯥꯞꯊꯣꯛꯑꯒ ꯉꯥꯡꯕꯗꯣ
ꯑꯥ
ꯃꯈꯣꯟꯗꯣ ꯌꯥꯝ ꯇꯞꯄ ꯇꯞꯄꯦꯅꯦ ꯀꯩꯗꯧꯕꯒꯤꯔꯣ
ꯈꯪꯗꯦꯗ ꯑꯗꯨꯗꯤ
ꯃꯈꯣꯟꯗꯣ ꯅꯥꯍꯣꯡꯗ ꯍꯥꯞꯇ꯭ꯔꯣꯏꯅꯤ ꯌꯥꯗꯣꯏꯅꯦ
ꯅꯪꯒꯤ ꯐꯣꯟꯗꯣ ꯑꯣꯏꯔꯝꯒꯅꯤ ꯑꯗꯨꯗꯤ
ꯇꯣꯞꯄ ꯁꯥꯕꯗ ꯑꯇꯣꯞꯄ ꯃꯤ ꯁꯥꯕ ꯀꯥꯟꯗꯗꯤ ꯀꯩꯝ ꯇꯧꯗꯦ ꯅꯪꯒꯤꯗꯣ ꯃꯈꯣꯟꯗꯣ ꯅꯥꯀꯣꯡꯗ ꯅꯞꯇ꯭ꯔꯗꯤ ꯇꯥꯗꯦ
ꯅꯪꯗꯤ ꯀꯩꯗꯧꯔꯤꯅꯣ
ꯑꯗꯨꯝ ꯐꯝꯃꯒ ꯂꯩꯔꯝꯕꯅꯦ ꯑꯗꯨꯒ ꯇꯤꯚꯤ ꯌꯦꯡꯉꯝꯕ ꯌꯥꯔꯕꯣꯗꯣꯏ
ꯍꯣꯏ ꯁꯥꯔꯦ
ꯑ ꯑꯩꯈꯣꯏꯗꯤ ꯆꯥꯗ꯭ꯔꯤ ꯀꯤ ꯃꯤ ꯀꯗꯌꯦ ꯂꯥꯞꯅꯗ꯭ꯔꯤꯕ ꯃꯥꯜꯂꯦ ꯈꯪꯗꯦ ꯍꯋꯥꯏ ꯊꯣꯡꯕꯤꯕꯅꯦ
ꯑꯣ ꯑ ꯍꯋꯥꯏ ꯍꯥꯎꯇ
ꯑꯁ ꯃꯔꯛ ꯃꯔꯛꯇ ꯆꯥꯕꯗꯤ ꯍꯥꯎꯕꯅꯤꯅ
ꯎꯝ
ꯅꯣꯏꯣꯏꯗꯤ
ꯉꯁꯤ ꯏꯅꯥꯎꯅꯨꯄꯥꯗꯣ ꯆꯠꯀꯗꯧꯕ ꯀꯨꯏꯗ꯭ꯔꯦ ꯑꯗꯨꯒꯤ ꯉꯁꯤ ꯌꯦꯟ ꯄꯤꯖꯕꯗ
ꯑꯣ ꯍꯥꯎꯑꯣꯏ ꯑꯣꯏꯅ ꯑꯗꯨꯗꯤ
ꯎꯝ ꯍꯥꯎ
ꯀꯗꯣꯉ ꯏꯖꯠ ꯀꯌꯥ ꯍꯥꯏꯕ
ꯅꯣꯡꯃꯥꯏꯖꯤꯡ ꯅꯨꯃꯤꯠꯇ ꯆꯠꯀꯦ ꯍꯥꯏꯌꯦ
ꯑ
ꯃꯣꯏꯒꯤ ꯂꯩꯐꯝꯗꯣ ꯃꯣꯏꯒꯤ ꯂꯩꯐꯝꯗꯣ ꯑꯗꯨꯗ ꯍꯤꯟꯖꯥꯡ ꯍꯥꯎꯇꯦ ꯍꯥꯏꯌꯦꯦ
ꯑꯩꯈꯣꯏꯗ ꯂꯥꯛꯑꯒ ꯃꯥ ꯀꯩꯅꯣ ꯇꯧꯋꯦ ꯎ ꯃꯣꯏꯒꯤ ꯅꯨꯡꯉꯥꯏꯇꯕꯁꯤꯡꯗꯣ ꯑꯩꯈꯣꯏꯗ ꯂꯣꯏ ꯍꯥꯏꯔꯒ ꯂꯩꯔꯦ
ꯍꯜꯂꯣ
ꯇꯥꯏꯌꯦ ꯇꯥꯗꯕ꯭ꯔꯣ
ꯇꯥꯏꯌꯦ ꯇꯥꯏꯌꯦ ꯅꯦꯋꯥꯛꯇꯨ ꯅꯨꯡꯉꯥꯏꯇꯕꯩꯔ ꯀꯅꯤꯔꯥ ꯇꯞꯄꯤꯅꯦ
ꯑꯩ ꯑꯩꯒꯤꯗꯤ ꯅꯪ ꯈꯣꯟꯖꯦꯜꯗꯤꯦ ꯐꯖꯅ ꯇꯥꯏꯑꯗ
ꯑꯥ ꯑ
ꯅꯣꯏ ꯀꯗꯥꯏ ꯀꯗꯥꯏ ꯂꯣꯏ ꯆꯠꯅꯈ꯭ꯔꯒꯦ
ꯍꯥꯥ
ꯀꯗꯥꯏ ꯀꯗꯥꯏꯗ ꯆꯠꯅꯈ꯭ꯔꯒꯦ ꯃꯤ ꯑꯇꯣꯞꯄꯁꯤꯡꯅꯦ
ꯂꯩꯅꯩꯌꯦ ꯃꯁꯥ ꯃꯁꯥ ꯇꯤꯚꯤ ꯌꯦꯡꯕ ꯐꯣꯟ ꯌꯦꯡꯕ ꯌꯧꯅꯔ ꯂꯩꯌꯦ
ꯅꯨꯡꯉꯥꯏ ꯅꯨꯡꯉꯥꯏ ꯂꯩꯅ ꯑꯁ ꯑꯩꯈꯣꯏꯁꯨ ꯑꯩꯗꯣ ꯍꯧꯖꯤꯛ ꯃꯄꯥꯟꯗ ꯐꯝꯃꯒ ꯂꯩꯌꯦ ꯑꯩꯗꯤ
ꯑ ꯕꯣ ꯌꯦꯡꯕ ꯆꯠꯅꯈ꯭ꯔꯕꯣ
ꯑ ꯑꯇꯣꯞꯄꯅꯕꯨꯣ ꯌꯦꯡꯉꯦ ꯀꯩꯅꯣ ꯑꯇꯣꯞꯄꯅ ꯀꯥ ꯃꯅꯨꯡꯗ
ꯑꯥ
ꯃꯁꯥ ꯃꯁꯥꯒꯤ ꯊꯣꯛꯄꯅꯦ ꯇꯧꯔꯤꯁꯦ
ꯑ ꯌꯦꯡ
ꯑꯦꯕꯣ ꯑꯣꯈꯣꯏꯗ
ꯑꯥ ꯑꯗꯨ ꯃꯤ ꯌꯥꯝꯃꯝꯅꯤꯀꯣ
ꯑꯁ ꯍꯣꯏ ꯌꯥꯝꯃꯦ ꯃꯤ ꯌꯥꯝ ꯌꯥꯝꯕꯅꯦ
ꯍ
ꯉꯔꯥꯡꯗ ꯇꯥꯕꯣ ꯇꯥꯎꯔꯣ ꯍꯜꯂꯣ
ꯇꯥꯎꯔꯣ
ꯇꯔꯦ ꯇꯔꯦ
ꯅ ꯋꯥꯥꯛꯅꯔꯣ ꯄꯟ ꯇꯜꯂꯤꯅꯦ
ꯈꯪꯗꯦꯅꯦ ꯈꯨꯟꯗ ꯂꯩꯔꯗꯤ ꯁꯨꯃꯥꯏꯅ ꯇꯧꯕꯖꯥꯠꯅꯦ
ꯑꯝ ꯅꯨ ꯋꯥꯁꯤ ꯅꯨꯡꯉꯥꯏꯗꯦ ꯃꯩ ꯂꯥꯛꯑꯗꯤ ꯈꯔ ꯐꯩꯌꯦ
ꯍꯣꯏ ꯃꯩ ꯂꯥꯛꯑꯗꯤ ꯈꯔ ꯐꯩꯀꯣ ꯃꯩꯒ ꯂꯥꯛꯇ꯭ꯔꯗꯤ ꯂꯣꯏꯔꯦ ꯑꯩꯒꯤꯗꯤ ꯉꯔꯥꯡ ꯔꯤꯆꯥꯔꯖ ꯂꯣꯏꯈ꯭ꯔꯦꯕ ꯑꯣ
ꯑꯥ
ꯑꯗꯨꯅ ꯑꯩꯗꯤ ꯋꯥꯏꯐꯥꯏ ꯅꯠꯇ꯭ꯔꯗꯤ ꯌꯥꯗ꯭ꯔꯦꯕ
ꯑꯥ ꯑꯩꯈꯣꯏꯁꯨ ꯀꯩꯅꯣ ꯇꯧꯕꯒꯤ ꯋꯥꯏꯐꯥꯏ ꯑꯣꯏꯕꯒꯤ ꯅꯨꯡꯉꯥꯏꯕ
ꯎꯝ
ꯑꯗꯨꯒꯤ ꯋꯥꯏꯐꯥꯏ ꯅꯠꯇ꯭ꯔꯗꯤ ꯅꯨꯡꯉꯥꯏꯔꯣꯏꯕ
ꯍꯣꯏꯣꯏ ꯑꯗꯨ ꯇꯧꯋꯦ ꯍꯧꯖꯤꯛꯀꯥꯟꯁꯦ ꯑꯗꯨ ꯑꯩꯈꯣꯏ ꯏꯕꯣꯛꯈꯣꯏꯗꯗꯤ ꯃꯤ ꯌꯥꯝꯕꯅꯤꯅꯦ ꯌꯥꯝ ꯂꯥꯡꯉꯦꯕꯀꯣ ꯃꯣꯏꯗꯤ
ꯑꯥ
ꯑ ꯇꯨꯃꯤꯟꯅ ꯂꯩꯌꯣ ꯐꯣꯟꯗꯨꯗ
ꯑꯈꯣꯏꯁꯨꯣ ꯍꯥꯏꯂꯤ ꯑꯩꯈꯣꯏꯗꯤ ꯌꯥꯝꯕꯅꯤꯅ ꯍꯥꯏꯗꯤ
ꯍꯧꯖꯤꯛꯇꯤ ꯌꯥꯝꯗ꯭ꯔꯦ ꯍꯥꯏ ꯅꯍꯥꯟꯒꯤ ꯌꯥꯝꯕꯅꯦ ꯕꯣꯜ ꯌꯦꯡꯕ ꯃꯤ
ꯍꯌꯦꯡ ꯀꯗꯥꯏ ꯆꯠꯇꯣꯏꯅꯣ
ꯍꯌꯦꯡꯗꯤ ꯑꯗꯨꯝ ꯂꯩꯒꯅꯤꯅ ꯍꯌꯦꯡꯁꯨ ꯃꯩ ꯁꯦꯝꯅꯤꯉꯥꯏ ꯂꯩꯌꯦ
ꯑꯁ ꯅꯪꯅꯦ ꯑꯗꯨꯝ ꯃꯩ ꯁꯦꯝꯃꯒ ꯂꯩꯔꯕ
ꯑ ꯍꯌꯦꯡꯉꯩ ꯁꯦꯝꯅꯤꯉꯥꯏ ꯂꯥꯛꯀꯅꯤ ꯍꯥꯏꯕ ꯃꯤ ꯑꯗꯨꯒꯤ
ꯑꯣ ꯃꯤ ꯑꯇꯣꯞꯄ ꯀꯧꯕ꯭ꯔꯥ
ꯍꯣꯏ
ꯎꯝ
ꯑꯗꯨꯒꯤ ꯑꯃꯨꯛ ꯁꯦꯝꯒꯦ ꯇꯧꯕ
ꯅꯣꯏꯗ ꯂꯥꯛꯄ ꯑꯉꯥꯡ ꯃꯆꯥ ꯑꯅꯤꯗꯤ ꯆꯠꯈ꯭ꯔꯦꯀꯣ
ꯑꯥ ꯑꯃ ꯂꯩꯍꯧꯔꯤꯌꯦ ꯍꯌꯦꯡ ꯆꯠꯀꯅꯤ ꯍꯥꯏꯌꯦꯦ
ꯑꯁ ꯀꯅꯥ ꯂꯧꯕ ꯂꯥꯛꯇꯣꯏꯅꯣ
ꯃꯄꯥ ꯂꯥꯛꯎꯕ ꯂꯥꯛꯀꯅꯤ ꯍꯥꯏꯌꯦ
ꯑꯣ ꯑꯁ ꯌꯨꯝꯗ ꯑꯃꯨꯛ ꯂꯥꯛꯀꯗ꯭ꯔꯣ
ꯂꯜ
ꯎ ꯐꯩꯅꯦ ꯑꯗꯨꯗꯤ ꯑꯁ ꯅꯪ ꯍꯣꯔꯦꯟꯕꯣꯜ ꯌꯦꯡꯒꯗ꯭ꯔꯣ ꯍꯥꯝ ꯇꯥꯕꯣ
ꯑ꯭ꯔꯣ ꯇꯥꯕ꯭ꯔ ꯌꯦꯡꯒꯅꯤ
ꯎꯝ ꯍ ꯍꯣꯔꯦꯟ ꯀꯅꯥ ꯀꯅꯥ ꯁꯥꯟꯅꯗꯣꯏꯅꯣ
ꯍꯣꯔꯦꯟꯗꯣ ꯑꯩ ꯈꯪꯗꯣꯏꯅꯦ ꯀꯅꯥ ꯀꯅꯥꯁꯨ ꯀꯥꯎꯊꯣꯛꯇ꯭ꯔꯤꯅꯦ
ꯀꯥꯎꯊꯣꯛꯈ꯭ꯔꯦ ꯑꯩꯗꯣ
ꯑꯣ ꯈꯪꯗꯦ ꯑꯩꯁꯨ ꯑꯁ
ꯌꯥꯉꯗ ꯆ ꯀ ꯗꯕꯥ
ꯍꯣꯏ ꯌꯦꯡꯗꯤ ꯌꯦꯡꯒꯅꯤ ꯑꯗꯣ ꯀꯅꯥ ꯀꯅꯥ ꯀꯅꯥ ꯀꯅꯥ ꯁꯞꯄꯣꯔꯠ ꯇꯧꯗꯣꯏꯅꯣ ꯈꯪꯗꯦ ꯏꯁꯨ
ꯍꯟꯗ꯭ꯔꯦꯗ ꯍ ꯇꯥꯏꯌꯦ ꯇꯥꯗꯕ꯭ꯔꯣ ꯑꯩꯗꯤ ꯇꯥꯏꯌꯦ
ꯇꯔꯦ ꯇꯔꯦ
ꯅꯪ ꯏꯗꯣ ꯌꯥꯗ꯭ꯔꯦꯅꯦ ꯑ ꯋꯥꯡꯁꯦ ꯄꯠꯇꯜ ꯂꯩꯦ ꯇ꯭ꯨ ꯇꯔꯨ ꯇꯧꯋꯦ
ꯑ ꯐꯪꯗꯦꯅ
ꯄꯨꯟꯁꯤꯁꯦ
ꯃꯄꯥꯟ ꯑꯩꯗꯤ ꯃꯄꯥꯟꯗ ꯂꯦꯞꯄꯒ ꯂꯩꯕꯅꯅꯦ ꯃꯅꯨꯡ ꯃꯅꯨꯡꯗ ꯌꯥꯗꯣꯏ ꯃꯄꯥꯟꯗ ꯂꯦꯝꯞꯃꯒ ꯃꯄꯥꯟꯗ ꯑꯃꯨꯛ ꯌꯥꯔꯛꯇ꯭ꯔꯥ
ꯑꯩꯅ ꯃꯅꯨꯡꯗ ꯂꯩꯕ
ꯑꯩꯈꯣꯏꯅꯦ ꯑ ꯀꯩꯅꯣꯗ ꯃꯅꯨꯡꯗ ꯂꯩꯁꯨꯅꯦ ꯑꯩꯈꯣꯏꯗꯤ ꯂꯥꯡꯕꯅꯤꯅ ꯌꯥꯗꯕꯗꯣ ꯏꯗꯦꯕ
ꯇꯥꯕ꯭ꯔ
ꯅꯣꯏ ꯏꯃꯥꯍꯣꯏꯗꯤ ꯇꯨꯝꯈ꯭ꯔꯕꯣ
ꯇ ꯇꯗ꯭ꯔꯤꯌꯦ ꯆꯥꯛ ꯆꯥꯗ꯭ꯔꯤ
ꯑꯁ ꯊꯦꯡꯉꯦꯅꯦ ꯊꯉꯦ
ꯑꯩꯈꯣꯏ ꯆꯥꯛ ꯆꯥꯅꯗ꯭ꯔꯤꯌꯦ ꯆꯥꯔꯅꯤꯗ ꯍꯧꯖꯤꯛ ꯉꯥꯏꯍꯥꯛ ꯂꯩꯔꯗꯤ ꯆꯥꯔꯅꯤ
ꯑꯣ ꯈꯔ ꯊꯨꯅ ꯆꯥꯔꯒ ꯕꯣ ꯌꯦꯡꯅꯕ ꯇꯧꯔꯅꯤ
ꯎꯝ ꯋꯥꯣꯗ ꯐꯨꯡ ꯅꯥꯏꯟ ꯊꯔꯇꯤ ꯑꯩꯠ ꯊꯥꯔꯇꯤ ꯇꯦꯟ ꯊꯥꯔꯇꯤꯔꯣ
ꯇꯦꯟ ꯊꯥꯔꯇꯤ ꯄꯔꯝꯒꯗꯧꯕ ꯑꯃ ꯃꯥꯗ
ꯑꯣ
ꯑꯩꯉꯣ ꯅꯣꯏꯗꯤ ꯅꯣꯏꯗꯤ ꯑꯥ ꯏꯝꯐꯥꯜꯗ ꯂꯩꯕꯒ ꯆꯞ ꯃꯥꯟꯅꯩꯀꯣ
ꯍꯣꯏ ꯑꯩꯈꯣꯏ ꯇꯥ ꯈꯔ ꯈꯔ ꯊꯦꯡꯉꯅꯦ ꯑꯗꯨꯝ ꯑꯐꯇꯣꯗ ꯑꯗꯨ ꯄꯥꯥꯁꯁꯗꯕ ꯊꯦꯡꯅ ꯆ ꯊꯦꯡꯅ ꯑꯗꯨꯝ ꯆꯥꯕꯒꯤ
ꯃ ꯇꯏ ꯃꯥꯜꯂꯤ ꯀ ꯍꯅ ꯑꯣꯏꯗꯤ
ꯍꯣꯏ ꯑꯩꯈꯣꯏ ꯑꯁꯤ ꯋꯥꯏ ꯑꯩꯈꯣꯏ ꯂꯩꯀꯥꯏꯗꯤ ꯈꯔ ꯃꯩꯇꯩ ꯃꯥꯟꯕꯅꯦ
ꯑꯗꯨ ꯆꯥꯛꯁꯨ ꯂꯥꯞꯅꯗꯕꯒꯤꯀꯣ ꯑ ꯑꯗꯨ ꯊꯩꯔ ꯆꯥꯕꯩ ꯋꯥꯅꯦꯕ ꯉꯟꯅ ꯆꯥꯕ ꯍꯥꯏꯅ ꯈꯔꯗꯤ ꯑꯗꯨꯝ ꯂꯥꯝꯗꯤ ꯂꯥꯝꯒꯅꯤ ꯑꯗꯣ ꯑꯩꯈꯣꯏꯗꯤ ꯊꯦꯡꯅ ꯑꯗꯨꯝ ꯆꯥꯕꯒꯤꯀꯣ
ꯎꯝ ꯊꯦꯛ ꯃꯁꯥꯒꯗꯣ ꯊꯦꯛ ꯃ ꯆꯥꯒꯗꯣ ꯉꯁꯥꯏ ꯉꯁꯥꯏꯗꯤ ꯅꯣꯏ ꯅꯣꯏ ꯏꯃꯥꯒꯤ ꯃꯈꯣꯏ ꯌꯥꯝ ꯇꯥꯏꯔꯦ
ꯪꯦ ꯑꯣ ꯌꯨꯝꯗꯔꯣ ꯑꯥꯗꯔꯣ ꯀꯩꯗꯧꯉꯩꯔꯣ
ꯉꯁꯥꯏ ꯅꯣꯏꯗ ꯂꯩꯔ ꯃꯥꯜꯅꯦꯦ ꯑꯩꯉꯣꯟꯗ ꯎ ꯃꯁꯦ ꯁꯔ ꯄꯀ
ꯑꯥ ꯑꯥ ꯑꯥ ꯀꯩꯅꯣꯒꯤ ꯃꯔꯝꯗ ꯈꯟꯅꯕ ꯀꯩꯅꯣꯒꯤ ꯃꯔꯝꯗ ꯈꯠꯅꯕꯀꯣ ꯑꯗꯨꯒꯤ ꯑꯗꯨꯝ ꯃꯈꯣꯟꯗꯣ ꯇꯥꯕ꯭ꯔꯥ ꯎꯝ
ꯈꯪꯗ꯭ꯔꯦꯗ ꯏꯤꯛ ꯆꯤꯛꯑꯦꯅꯦ ꯑꯩꯈꯣꯏ ꯈꯨꯟꯁꯨ ꯑꯩꯅ ꯃꯄꯥꯟ ꯊꯣꯛꯇꯕꯒꯤꯔꯗꯤ ꯈꯪꯗꯦꯀꯣ ꯑ
ꯈꯪꯗ꯭ꯔꯦꯗ
ꯃꯣꯏꯁꯦ ꯇꯨꯃꯤꯟ ꯂꯩꯣ ꯍꯥꯏꯗꯤ ꯌꯥꯝ ꯂꯥꯡꯅꯤꯡꯕꯅꯦ
ꯍ ꯇꯨꯃꯤ ꯂꯩꯦ ꯍꯥꯏꯔꯗꯤ ꯍꯦꯟꯅ ꯀꯩꯅꯣ ꯊꯕꯛꯁꯨ ꯂꯩꯕ ꯑꯗꯨꯒꯤ ꯇꯥꯏꯞꯇ ꯇꯧꯔ ꯂꯩꯌꯦꯦ ꯈꯪꯗꯦꯗ ꯌꯥꯗ
ꯉꯁꯥꯏꯁꯨꯅꯦ ꯑꯩꯗꯤ ꯑꯃꯕꯛ ꯑꯃ ꯁꯥꯎꯅꯤꯡꯈ꯭ꯔꯕꯅꯦ
ꯑꯩꯁꯨꯅꯦ ꯄꯥꯏ ꯂꯩ ꯏꯇ
ꯑꯁ ꯑꯩꯈꯣꯏꯗ ꯏꯊ ꯑ ꯑꯩꯈꯣꯏꯗꯣ ꯑꯥꯗ ꯀꯩꯅꯣꯗ ꯔꯦꯟꯇ ꯂꯩꯔꯗꯤꯀꯣ ꯅꯨꯡꯉꯥꯏꯒꯗꯕ ꯌꯨꯝꯗ ꯂꯩꯕꯅꯤꯅ
ꯎꯄꯥꯥꯏ ꯂꯩꯇꯦꯅꯤꯀꯣ
ꯎꯝ ꯍꯧꯖꯤꯛꯁꯨ ꯑ ꯑꯩ ꯑꯦ ꯑꯩꯈꯣꯏ ꯀꯩꯅꯣꯗꯅꯦ ꯏꯕꯣꯛ ꯀꯣꯏꯗꯁꯨ ꯅꯠꯇꯦꯕ ꯀꯩꯅꯣꯗ ꯎꯝ ꯏꯃꯥ ꯆꯧ ꯈꯣꯏꯗ ꯀꯩꯅꯣꯗ ꯁꯨꯃꯥꯡꯗ ꯆꯠ ꯆꯠꯂꯒ ꯁꯥꯟꯅꯔꯒ ꯂꯩꯕꯅꯤ
ꯄꯥꯏ ꯂꯩꯇꯦꯟꯗꯀꫭ ꯑꯗꯨꯃꯥꯏ ꯇꯧꯗ꯭ꯔꯗꯤ
ꯍꯣꯏ ꯎꯄꯥꯏ ꯂꯩꯇꯦ
ꯉꯥꯛꯇꯪꯒꯤ
ꯃꯤꯗꯤ ꯑꯩꯉꫭꯟꯗ ꯑꯉꯥꯎꯕꯤꯅꯤ ꯍꯥꯏꯔꯦ ꯋꯥꯔꯤ ꯌꯥꯝ ꯁꯥꯟꯅꯩ ꯍꯥꯏꯌꯦ ꯑꯩꯗꯣ
ꯄꯥꯏꯂꯩꯇ꯭ꯔꯦꯅꯦ ꯀꯣ
ꯍꯥꯏꯒꯦꯔ ꯗꫪꯀꯥꫪ ꯇꯥꯗꯦ ꯑꯩꯉꯣꯟꯗ ꯑꯗꯨꯒꯨꯝꯕꯗꯨ
ꯑꯗꯨꯗꯤ ꯗꫪꯀꯥꫪ ꯇꯥꯔꯦꯀꯣ ꯎꯄꯥꯏ ꯂꯩꯇꯦ
ꯗꯦꯃ ꯑꯩꯅ
ꯑꯥ ꯇꯥꯎ